ꯑꯣ
ꯑꯩ ꯂꯩꯁꯥꯕꯤꯁꯨ ꯀꯩꯝꯇ ꯍꯥꯏꯕ ꯍꯩꯇ꯭ꯔꯦ
ꯍꯩꯇꯦ ꯍꯥꯏꯌꯦ ꯑꯗꯨꯒꯨꯝꯕ ꯂꯣꯟꯕ ꯍꯩꯇꯦ ꯍꯥꯏꯌꯦ ꯃꯥ ꯍꯩꯕ꯭ꯔꯥ ꯍꯥꯏꯔꯒ ꯍꯩꯇꯦ ꯍꯥꯏꯔꯒ ꯏꯅꯥꯛꯇ ꯂꯥꯏꯔꯤꯛ ꯀꯥꯟꯗ ꯇꯝꯔꯒ ꯂꯩꯕꯨꯗꯤ ꯇꯥꯏꯌꯦꯕꯀꯣ ꯐꯖꯅꯗꯤ ꯂꯣꯟꯕ ꯍꯩꯇꯦꯕ
ꯌꯨꯝꯗ ꯂꯩꯕ ꯄꯥꯈꯪꯗꯨꯒ ꯈꯔ ꯈꯔ ꯉꯥꯡꯅꯕ ꯇꯥꯏꯗ ꯅꯍꯥꯟꯗꯣ ꯐꯖꯅꯗꯤ ꯉꯥꯡꯗꯕꯤꯗ ꯎꯝ ꯈꯔ ꯈꯔ ꯍꯥꯏꯕꯗ ꯀꯩꯅꯣꯝ ꯈꯤꯇꯪ ꯈꯤꯇꯪ ꯍꯥꯏꯕꯗꯣ
ꯑꯥ
ꯑꯗꯨꯃꯥꯏꯅ ꯍꯥꯏꯌꯦꯕꯀꯣ ꯑꯗꯨ ꯑꯣꯏꯔꯁꯨ ꯃꯌꯥꯝ ꯍꯥꯏꯗꯔꯁꯨ ꯈꯤꯇꯪ ꯈꯤꯇꯪ ꯍꯥꯏꯕꯌꯥꯏꯅ꯫
ꯎꯝ ꯎꯝ
ꯀꯩꯅꯣꯝꯒꯤ ꯎꯝ ꯄꯥꯈꯪ ꯑꯃ ꯐꯩꯕꯣꯛ ꯄꯣꯛꯄꯗꯣ ꯏꯃꯥꯈꯣꯏꯒꯤꯔꯣꯝꯗ꯫
ꯑꯣ
ꯑꯗꯨꯁꯨ ꯑꯩꯉꯣꯟꯗ ꯇꯧꯔꯛꯑꯦ ꯑꯥ ꯅꯪ ꯅꯪ ꯀꯌꯥꯝ ꯀꯨꯏꯔꯤꯒꯦ ꯌꯥꯎꯕ ꯍꯥꯏꯌꯦ ꯑꯩꯁꯨ ꯀꯨꯏꯗ꯭ꯔꯤꯗ ꯍꯥꯏꯕ ꯑꯗꯣ ꯑꯩꯉꯣꯟꯗꯁꯨ ꯑꯗꯨꯃꯥꯏꯅ ꯇꯧꯑꯣ ꯍꯥꯏꯔꯛꯑꯦ ꯑꯗꯨꯒꯤ ꯐꯕ꯭ꯔꯥ ꯇꯧꯔꯛꯑꯦ ꯈꯪꯗꯦ ꯅꯪꯗꯤ ꯀꯌꯥ ꯑꯣꯏꯈ꯭ꯔꯒꯦ ꯍꯥꯏꯅ ꯑꯩ ꯍꯧꯗ꯭ꯔ ꯉꯥꯏꯗꯤ ꯆꯥꯏ ꯍꯥꯏꯕ꯫ ꯅꯨꯡꯒꯤ ꯃꯥꯁꯦ ꯌꯥꯎꯕ ꯃꯥꯜꯂꯦꯀꯣ ꯎꯝ
ꯈꯪꯗꯦꯅꯦ꯫
ꯑꯣ
ꯑꯥ
ꯑꯩꯉꯣꯟꯗꯁꯨ ꯇꯧꯑꯣ ꯍꯥꯏꯔꯒ ꯄꯤꯔꯛꯏ ꯍꯥꯏꯕꯀꯣ ꯑꯗꯨꯒꯤ
ꯈꯜꯂꯒꯥ ꯅꯣꯛꯅꯤꯡꯉꯦꯍꯦ ꯎꯝ ꯑꯗꯨꯁꯨ ꯐꯥꯒꯤ ꯃꯥꯟꯕ
ꯍꯣꯏ ꯐꯥꯒꯤ ꯃꯥꯟꯕꯒꯤ ꯑꯩ ꯑꯩ ꯐꯖꯅ ꯇꯧꯗꯩ ꯑꯩꯁꯨ ꯆꯪꯂꯛꯄꯗ ꯈꯪꯗꯦ ꯒ꯭ꯌꯥ ꯃꯥꯟꯗ ꯆꯪꯒꯦꯔꯥ ꯆꯪꯪꯂꯣꯏꯒꯦꯔꯥ ꯑꯗꯨ ꯑꯣꯏꯕꯒꯤ ꯑꯩꯁꯨ ꯐꯖꯅ ꯇꯧꯗꯦ ꯍꯥꯏꯕꯀꯣ ꯑꯩꯅ ꯑꯗꯨꯒꯤ ꯃꯥ ꯑꯣ ꯍꯥꯏꯑꯦ ꯃꯥꯗꯣ ꯑꯗꯨ ꯌꯥꯎꯕꯣ ꯅꯨꯃꯤꯠꯇꯣ ꯀꯩꯅꯣꯝꯗ ꯆꯪꯉꯒ ꯑꯩꯒꯤ ꯅꯝꯕꯔ ꯎ ꯃꯥꯜꯂꯦ ꯑꯗꯨꯒꯤ ꯃꯥꯥꯅ ꯍꯥꯏꯔꯛꯄ꯫
ꯑꯣ ꯉꯥꯡꯅꯧ ꯉꯥꯡꯅꯧ
ꯃꯥꯒꯗꯤ ꯋꯥꯔꯤ ꯇꯧꯗꯦꯗ ꯍꯣ ꯋꯥꯔꯤ ꯇꯧꯅꯉꯥꯏ ꯋꯥꯔꯤꯁꯨ ꯂꯩꯇꯦꯕ ꯑꯗꯨꯒꯤ꯫ ꯑꯁ ꯐꯦꯟ ꯃꯈꯣꯟꯗ꯭ꯔꯣ꯫
ꯐꯦꯟ ꯃꯈꯣꯟꯅꯦ ꯍꯣꯏ ꯐꯦꯟ ꯃꯅꯥꯛꯇ ꯇꯨꯝꯕꯒꯤ꯫
ꯑꯣ ꯑꯩꯗꯣ ꯅꯣꯡ ꯆꯨꯕ꯭ꯔꯥ ꯈꯟꯕ꯫
ꯅꯣꯡ ꯆꯨꯗꯦꯅꯦ ꯑꯁ ꯅꯣꯡ ꯆꯨꯕꯗꯣ ꯄꯥꯝꯗ꯭ꯔꯦ꯫
ꯏꯁ ꯅꯣꯏꯗꯤ ꯅꯣꯡ ꯄꯥꯝꯗ꯭ꯔꯦ ꯑꯩꯈꯣꯏꯗꯤ ꯅꯣꯡ ꯄꯥꯝꯕꯅ ꯅꯣꯡ ꯄꯥꯝꯕꯅ꯫ ꯅꯣꯡꯗ ꯆꯣꯞꯄꯒ ꯂꯩꯕꯔꯅꯦ꯫
ꯆꯠꯊꯣꯛ ꯆꯠꯁꯤꯟꯁꯨ ꯅꯨꯡꯉꯥꯏꯇꯦ ꯅꯥꯜꯂꯦ ꯍꯥꯏꯔꯒ ꯑꯩꯉꯣꯟꯗ ꯑꯗꯨꯝ ꯆꯩꯔꯒ ꯂꯩꯈꯔꯦ꯫
ꯎꯝ
ꯏꯇꯣꯝꯅꯁꯨ ꯆꯠꯍꯟꯕ ꯅꯠꯇꯦ꯫ ꯇꯣꯏꯂꯦꯠ ꯆꯠꯄꯁꯨ ꯏꯇꯣꯝꯇ ꯆꯠꯍꯟꯕ ꯅꯠꯇꯦ ꯈꯨꯠ ꯄꯥꯏꯔꯒ ꯁꯝꯅꯔꯒ ꯆꯠꯄꯅꯦ꯫
ꯍꯣꯏꯗ ꯆꯦꯛꯁꯤꯟ ꯍꯧꯗ꯭ꯔꯗꯤ ꯀꯅꯥ ꯈꯪꯅꯤ ꯑꯗꯨꯅ ꯐꯔꯦ꯫
ꯅꯥꯟꯃꯟꯕꯒꯤꯀꯣ ꯑꯗꯨꯒꯤ ꯃꯣꯏꯅ ꯀꯤꯖꯕ꯫
ꯢꯁꯇꯨꯠ ꯢꯁꯇꯨꯠ ꯂꯧꯑꯣꯅꯦ꯫
ꯁꯇꯨꯠꯀ ꯆꯩꯒ ꯄꯥꯏꯗ꯭ꯔꯗꯤ ꯌꯥꯔꯦ ꯅꯟꯃꯟꯕꯒꯤ꯫ ꯊꯣꯛꯇꯗꯤꯟ ꯐꯥꯎ ꯌꯥꯗꯦ꯫
ꯑꯗꯨꯅ ꯐꯩꯌꯦꯗꯅꯥ
ꯎꯝ ꯁꯇꯨꯇ ꯑꯃꯥꯒ ꯕꯣꯜ ꯑꯃꯥꯒ ꯂꯧꯗꯥꯔꯤꯌꯦ ꯑꯣ ꯁꯤ ꯑꯣꯛꯆꯥꯛ ꯄꯤꯅꯤꯡꯉꯥꯏꯁꯨ ꯆꯠꯂꯦ ꯑꯗꯨꯒꯒꯤ ꯑꯁ ꯅꯥꯟꯕꯀꯣ ꯅꯥꯟ ꯃꯟꯕꯒꯤ ꯑꯩꯅꯗꯤ ꯆꯠꯅꯤꯡꯕ ꯆꯠꯊꯣꯛ ꯆꯠꯁꯤꯟꯅꯤꯡꯕ ꯃꯔꯛ ꯃꯔꯛꯇ
ꯅꯣꯏ ꯀꯩꯅꯣꯝ ꯅꯣꯏ ꯑꯣꯛꯒꯤ ꯃꯅꯥꯗꯣ ꯂꯧ ꯂꯧꯐꯝ ꯂꯩꯕ꯭ꯔꯥ ꯂꯩꯇꯦ
ꯂꯩꯇꯦ ꯂꯩꯇꯦ ꯃꯣꯏ ꯑꯁ ꯁꯥ ꯃꯍꯤ ꯁꯥ ꯃꯍꯤꯒ ꯆꯦꯡꯀꯨꯞꯀ ꯆꯥꯛꯀ ꯊꯣꯡꯂꯒ ꯄꯤꯌꯦ ꯃꯅꯥꯁꯨ ꯄꯤꯔꯣꯏꯁꯦ ꯍꯥꯏꯕꯤꯒꯤ ꯃꯅꯥꯁꯨ ꯁꯨꯞꯍꯥꯞ ꯍꯥꯞꯇꯦ ꯌꯥꯗꯦ
ꯑꯨꯁ
ꯑꯗꯨꯒꯤ
ꯅꯤꯡ ꯅꯤꯡꯊꯧꯅ ꯅꯤꯡꯊꯧꯅ ꯆꯥꯒꯗꯕ ꯆꯤꯟꯖꯥꯛꯅꯤꯅꯦ ꯑꯗꯨꯗꯤ
ꯍꯣꯏ ꯑꯁ ꯄꯨꯔꯥ ꯅꯤꯡꯊꯧ ꯑꯣꯡꯈ꯭ꯔꯕꯅꯤ ꯃꯣꯏ ꯇꯨꯝꯃꯁꯨ ꯀꯣ ꯃꯣꯏꯒꯤ ꯆꯥ ꯆꯥꯛ ꯆꯥꯐꯝ ꯃꯅꯥꯛ ꯄ꯭ꯂꯦꯠꯇ ꯇꯨꯝꯂꯒ ꯂꯩꯔꯤꯅꯤꯅꯦ ꯂꯦꯡꯕꯁꯨ ꯉꯝꯗ꯭ꯔꯦ ꯃꯕꯥꯏꯅꯤꯗꯣ
ꯃꯊꯤꯗꯤ ꯑꯥ
ꯑꯗꯣ ꯃꯊꯤꯗꯣ ꯀꯩ ꯂꯧ ꯂꯧ ꯂꯧꯊꯣꯛꯑꯒ ꯀꯩꯅꯣꯝ ꯄꯨꯝꯍꯜꯂꯨꯗꯅ
ꯑꯁ ꯄꯨꯝꯍꯟꯅꯤꯡꯉꯥꯏ ꯃꯐꯝꯁꯨ ꯂꯩꯇꯦ ꯀꯔꯤ ꯀꯔꯤꯅꯣ ꯇꯧꯅꯤꯡꯉꯥꯏꯁꯨ ꯂꯩꯥꯏꯇꯦ ꯑꯩꯅ ꯆꯥꯛ ꯆꯥꯛ ꯆꯥꯛ ꯇꯧꯕ ꯉꯝꯅꯗꯤ ꯐꯕ ꯉꯝꯁꯨ ꯉꯝꯗꯦ ꯑꯗꯨꯒꯤ ꯑꯗꯨ ꯇꯧ ꯍꯥꯏꯔꯒ ꯊꯝꯍꯧꯕ ꯌꯥꯗꯦꯕ ꯊꯕꯛ ꯇꯧꯕ ꯍꯩꯇꯦꯕ
ꯎꯝ
ꯑ ꯍꯩꯌꯦ ꯍꯥꯏꯔꯁꯨ ꯅꯤꯌꯣꯝ ꯍꯩꯇꯕ ꯑꯗꯨꯒꯤ
ꯃꯄꯥꯟꯗ ꯄꯨꯝꯍꯜꯂꯣꯗꯨꯗꯤ ꯎꯄꯥꯏ ꯂꯩꯇ꯭ꯔꯦ ꯃꯣꯏꯗꯨꯗ ꯀꯩꯅꯣꯝ ꯇꯧ ꯃꯊꯤ ꯃꯌꯥꯝ ꯃꯌꯥꯝ ꯐꯥꯏꯕ꯭ꯔꯥ
ꯌꯥꯝ ꯌꯥꯝ ꯐꯥꯏꯕꯅꯦ ꯑꯗꯨꯁꯨ ꯊꯣꯡ ꯃꯅꯥꯛꯇ ꯍꯦꯛ ꯆꯪꯐꯝ ꯃꯅꯥꯛꯇ ꯐꯥꯏꯕꯤꯒꯅꯤ ꯀꯥꯆꯤꯟꯗ ꯐꯥꯏꯔꯣꯏ ꯃꯣꯏꯗꯤ ꯕꯣꯔꯥꯅꯤ
ꯆꯦ ꯃꯊꯤ ꯑꯩꯈꯣꯏꯗꯤ
ꯂꯩꯌꯦꯗ ꯂꯦꯟ ꯑꯗꯨꯁꯨ ꯆꯈꯥꯏꯔꯒ ꯂꯩꯔꯦ ꯑꯗꯨꯁꯨ ꯑꯗꯨꯅ ꯑꯩꯅ ꯍꯥꯔ ꯇꯧꯔꯒ ꯒꯥꯔꯗꯦꯟ ꯇꯧꯁꯤꯔꯥ ꯍꯥꯏꯕ ꯑꯗꯣ ꯑꯁ ꯇꯧꯅꯤꯡꯉꯦ ꯑꯗꯨ ꯑꯣꯏꯔꯁꯨ ꯃꯇꯣꯝꯇꯅ ꯉꯝꯗꯕ ꯍꯩꯇꯕ ꯑ ꯑꯗꯨꯒꯤ ꯑꯩ ꯌꯥꯎꯗ꯭ꯔꯥꯗꯤ ꯌꯥꯗꯕ ꯁꯤꯒꯨꯝꯕ ꯃꯆꯦꯠ ꯃꯆꯦꯠ ꯃꯆꯥ ꯃꯆꯥ ꯊꯕꯛꯁꯤꯡꯁꯦ
ꯇꯞꯅ ꯇꯞꯅ ꯈꯪꯉꯛꯀꯅꯤꯗ ꯄꯨꯂꯞ ꯈꯪꯕ ꯌꯥꯗꯦꯗꯅ ꯈꯤꯇꯪ ꯈꯤꯇꯪ ꯇꯥꯡꯅ ꯇꯥꯡꯅ ꯈꯪꯒꯅꯤꯗ
ꯅꯦꯛꯁ ꯃꯟꯠ ꯅꯦꯛꯁ ꯅꯦꯛꯁ ꯃꯟꯠ ꯑꯗꯨꯋꯥꯏꯗ ꯈꯔ ꯀꯟꯕ ꯃꯇꯝꯗ ꯇꯧꯔꯒꯦ ꯈꯟꯕ
ꯑꯥ
ꯍꯦ ꯎꯄꯥꯏ ꯂꯩꯇ꯭ꯔꯦ ꯌꯥꯝꯗꯤ ꯊꯕꯛ ꯇꯧꯅꯤꯡꯕꯅꯦ ꯑꯁ ꯐꯤꯁꯨ ꯁꯥꯅꯤꯡꯕꯅꯦ ꯑꯣꯐꯔꯈꯣꯏꯁꯨ ꯇꯝ ꯂꯩꯕꯨꯗꯤ ꯂꯩꯅꯤꯗ ꯁꯦꯝꯕꯤꯔꯗꯤ ꯑꯗꯨꯒꯤ ꯐ꯭ꯔꯤꯗ ꯂꯩꯕ ꯁꯨꯔꯨꯛꯇꯤ ꯀꯠ
ꯀꯅꯥꯥꯅ ꯁꯦꯝꯕꯤꯒꯔꯣ ꯅꯪꯅ ꯁꯦꯝꯂꯤꯔꯣ
ꯃꯣꯏ ꯃꯅꯦ ꯂꯩꯌꯦ ꯑꯗꯨ ꯁꯦꯝꯍꯟꯒꯦ ꯇꯧꯕ ꯃꯣꯏꯗꯤ ꯐꯝꯔꯒ ꯇꯧꯕꯀꯣ
ꯑ ꯑꯗꯨ ꯑꯗꯨ ꯑꯗꯨꯒꯦ ꯐꯝꯂꯒ ꯇꯧꯕꯒꯤ ꯃꯑꯣꯡꯗ ꯇꯧꯗꯣꯏꯔꯥ ꯑꯩꯈꯣꯏꯒꯤ ꯃꯑꯣꯡ ꯇꯧꯗꯣꯏꯔꯥ
ꯈꯪꯗꯦꯅꯦ ꯀ ꯇꯧꯀꯥꯔꯤ ꯃꯥ ꯀꯃꯥꯏꯟ ꯇꯧꯁꯤꯔ ꯐꯝꯂꯒ ꯇꯧꯕꯗꯤ ꯍꯩꯇꯦ ꯑꯩꯗꯤ ꯃꯤ ꯑꯅꯤ ꯆꯪꯕꯅꯦꯕ ꯐꯝꯔꯒ ꯇꯧꯕꯗꯣ
ꯇꯧꯑꯣꯗꯅ ꯑꯗꯨꯗꯤ ꯑꯝ ꯑꯈꯣꯏꯒꯤ ꯅꯣꯏ ꯀꯩꯅꯣꯝ ꯁꯨꯃꯥꯡ ꯌꯥꯝ ꯆꯥꯎꯅ ꯂꯩꯗꯥꯏꯅꯦ
ꯑꯗꯨꯗ ꯍꯨꯠꯇꯨꯔꯣ ꯐꯩꯔꯗꯤ ꯑꯗꯨꯒꯤ
ꯂꯩꯕꯛꯇ ꯑꯆꯧꯕ ꯇꯧꯔꯨꯅꯦ ꯑꯉꯥꯡ ꯍꯥꯟꯅ ꯃꯆꯥ ꯑꯣꯏꯅ ꯇꯧꯔꯣ
ꯃꯆꯥ ꯇꯧꯅꯦ ꯑꯗꯣ ꯏꯆꯩꯗꯣ ꯌꯩꯅꯤꯡꯉꯥꯏ ꯄꯥꯝꯃꯨꯍꯦꯛ ꯐꯖꯕ ꯉꯥꯛꯇꯅꯦ ꯏꯃꯥꯅ ꯄꯤꯕꯗꯣ ꯑꯗꯨ ꯀꯩꯅꯣꯝ ꯂꯩꯇꯦꯕ ꯋꯥ ꯂꯩꯇꯦꯕ ꯋꯥ ꯂꯩꯇꯕ ꯋꯥꯅ ꯄꯤꯔꯛꯂꯗꯤ
ꯃꯅꯤꯡꯒꯤ ꯀꯩꯅꯣꯝ ꯑꯃꯥꯎ ꯄꯥꯝꯕꯤ ꯑꯆꯧꯕ ꯂꯩ ꯍꯥꯏꯗꯥꯏꯅꯦ
ꯑꯥ ꯑꯗꯨꯗꯤ ꯌꯥꯔꯣꯏ ꯋꯥ ꯍꯥꯏꯕꯗꯤ ꯂꯩꯇꯦ ꯂꯩꯇꯦ ꯂꯩꯇꯦ ꯑꯗꯨꯒꯨꯝꯕ
ꯋꯥ ꯅꯠꯇꯕꯤꯁꯨ ꯑꯁꯦꯡꯕ ꯃꯍꯨꯠ ꯅꯤꯡꯉꯥꯏ ꯑꯁꯦꯡꯕ ꯑꯥ ꯀꯩ ꯍꯥꯏꯅꯤ ꯁꯤꯡ ꯑꯁꯦꯡꯕꯗꯣ ꯁꯦꯝꯕ ꯌꯥꯏꯅ ꯍꯣꯠꯅꯤꯡꯉꯥꯏꯇꯥꯡ ꯑꯃꯨꯛ ꯂꯣꯏꯔꯗꯤ ꯑꯃꯨꯛ ꯍꯣꯡꯗꯣꯛꯄ
ꯑꯁ ꯂꯩꯇꯕꯕꯨ ꯀꯔꯤꯁꯨ ꯂꯩꯇꯦ ꯁꯤꯗ ꯑꯗꯨꯒꯨꯝꯕ ꯄꯥꯝꯃꯦ ꯍꯥꯏꯔꯗꯤ ꯑꯥ ꯖꯪꯒꯜꯗ ꯎ ꯆꯥꯟꯒꯤ ꯂꯧꯕ ꯆꯠꯇꯣꯏꯕ ꯆꯥꯟ ꯎꯆꯥꯟꯒꯤ ꯀꯩꯅꯣꯝ ꯉꯥꯛꯇ ꯑ ꯎꯁꯨ ꯐꯖꯕ ꯂꯩꯇꯦ
ꯑ ꯌꯨꯝꯅ ꯄꯤꯔꯛꯄꯗꯤ ꯁꯨꯅ ꯄꯤꯔꯛꯄ꯭ꯔꯥ
ꯊꯨꯅꯗꯤ ꯄꯤꯔꯛꯑꯦ ꯑꯗꯣ ꯐꯖꯕ ꯉꯛꯇ ꯗꯣ ꯌꯩꯕ ꯌꯥꯔꯣꯏꯅꯦꯕ ꯀꯥꯏꯒꯤꯅꯤꯅꯦ
ꯑꯥ ꯍꯟꯗꯛꯁꯨ ꯈꯨꯟꯒꯤ ꯂꯩꯁꯥꯕꯤꯁꯤꯡ ꯐꯤ ꯁꯥꯅꯤꯡꯉꯥꯏ ꯍꯟꯗꯛꯅ ꯂꯪ ꯀꯩꯅꯣꯝ ꯌꯦꯡꯉꯣ ꯍꯥꯏꯔꯒ ꯊꯥꯔꯛꯕꯅꯦꯕ ꯉꯁꯤꯅ
ꯑꯁ ꯑꯗꯨꯗꯤ ꯊꯦꯡꯈ꯭ꯔꯦꯅꯦ ꯍꯧꯖꯤꯛ ꯖꯨ ꯖꯨꯟ ꯂꯥꯁ ꯗꯦꯠꯅꯦ
ꯍꯣꯏ ꯅꯣꯏ ꯐꯤ ꯑꯅꯧꯕ ꯁꯦꯠꯅꯤꯡꯗ꯭ꯔꯣ ꯇꯧꯔꯛꯑꯦ ꯀꯩꯅꯣꯝ ꯋꯦ ꯋꯦꯇꯤꯡ ꯁꯦꯝ ꯃꯅꯥꯛꯇ ꯂꯩꯕ ꯂꯩꯁꯥꯕꯤꯗꯣ
ꯑꯣ ꯑꯣ
ꯁꯦꯠꯁꯦ ꯁꯦꯠꯁꯦ ꯃꯌꯥꯝꯅ ꯍꯥꯏꯔꯛꯑꯦ ꯑꯗꯨꯒꯤ ꯅꯍꯥꯟꯗꯣ ꯈꯔ ꯈꯔ ꯍꯥꯏꯅꯕ ꯃꯥꯜꯂꯦ ꯃꯣꯏꯗ ꯑꯗꯨꯒꯤ
ꯑꯃꯨꯛ ꯉꯁꯤꯅ ꯂꯥꯡꯕ ꯊꯥꯔꯛꯄꯅꯦꯕ ꯀꯅꯥꯝꯇ ꯈꯨꯝꯕꯤꯗꯕ ꯃꯥꯂꯦ ꯑꯗꯨꯒꯤ ꯌꯥꯝ ꯅꯣꯛꯅꯤꯡꯕꯅꯦ
ꯐꯖꯕ꯭ꯔꯣ ꯃꯆꯨꯗꯣ
ꯅꯠꯇꯦ ꯑ ꯎꯝ ꯑꯃ ꯑꯅꯤꯇꯪ ꯅꯠꯇꯦ ꯄꯨꯂꯞ ꯀꯥꯞꯄ ꯊꯥꯔꯛꯄꯅꯦꯕꯀꯣ ꯑꯁꯤ ꯃꯔꯛꯇ ꯀꯩꯀꯩ ꯃꯆꯨ ꯂꯧꯁꯤꯔꯥ ꯍꯥꯏꯔꯒ ꯃꯥꯅ ꯊꯥꯔꯛꯄꯅꯦꯕꯀꯣ ꯑꯁꯤ ꯇꯧꯔꯁꯦ ꯍꯥꯏꯔ ꯀꯩꯅꯣꯝꯗꯤ ꯂꯩꯇ꯭ꯔꯦꯕ
ꯑꯧ ꯑꯣ
ꯑꯗꯨꯒꯤ
ꯑꯁ ꯑꯗꯨꯗꯤ ꯐꯔꯛ ꯇꯥꯔꯅꯤꯍꯦ ꯅꯪꯒꯤꯗ
ꯍꯣꯏ ꯍꯩꯁ ꯑꯩꯗꯤ ꯈꯪꯗꯦꯗ ꯁꯦꯠꯇ꯭ꯔꯁꯨ ꯌꯥꯏꯗ ꯆꯍꯤ ꯈꯨꯗꯤꯡꯒꯤ ꯑꯗꯨꯝ ꯁꯦꯠꯂꯑꯦ ꯂꯦ ꯃꯤ ꯑꯇꯣꯞꯄꯗꯤ ꯁꯦꯠꯇꯦ
ꯑꯗꯨ ꯑꯣꯏꯔꯁꯨ ꯏꯁꯥꯒꯤ ꯂꯩꯔꯗꯤ ꯐꯥꯏꯌꯦꯗꯅ ꯌꯥꯝꯃꯤꯗꯅ ꯐꯅꯦꯛꯇꯣ
ꯍꯣꯏ ꯑꯗꯨꯕꯨꯗꯤ ꯑꯗꯨ ꯑꯣꯏꯔꯦ ꯍꯣꯏ
ꯑ ꯌꯥꯝꯂꯝ ꯌꯥꯝꯂꯝꯃꯣꯏꯗ
ꯍꯥꯏꯕꯗꯤ ꯃꯤꯉꯣꯟꯗ ꯁꯥꯍꯜꯂꯁꯨ ꯌꯥꯝꯂꯝꯃꯣꯏꯕ ꯂꯤꯁꯤꯡ ꯂꯤꯁꯤꯡ ꯃꯉꯥꯒꯨꯝꯕꯁꯨ ꯆꯪꯔꯣꯏꯕ ꯃꯔꯝꯗꯣ
ꯍꯣꯏ ꯀꯩꯅꯣꯝ ꯑꯣꯏꯗꯣꯏꯅꯦꯀꯣ ꯑ ꯀꯩꯅꯣꯝ ꯍꯥꯞꯇꯕꯤꯗ
ꯑꯣ
ꯗꯤꯖꯥꯏꯟ ꯍꯥꯞꯇꯕꯤꯗ ꯇꯧꯗꯧ ꯃꯥꯜꯂꯦ ꯑꯃꯨꯛ
ꯑꯣ
ꯗꯨꯅꯦ
ꯊꯥꯕ ꯍꯩꯕ ꯃꯤꯗ ꯁꯥꯍꯜꯂꯣ ꯑꯗꯣ ꯅꯪꯗꯤ ꯈꯔ ꯊꯥꯗ ꯂꯥꯛꯇꯣꯏꯅꯤꯅ ꯐꯠ ꯄꯤꯕ ꯌꯥꯏꯅ
ꯈꯪꯗꯦ ꯈ꯭ꯔꯤꯁꯃꯥꯁ ꯊꯣꯛꯑꯅꯤ ꯍꯥꯏꯗꯤ ꯌꯦꯡꯕ ꯇꯥꯔꯦ
ꯊꯣꯛꯂꯝꯗꯥꯏꯗ
ꯈꯪꯗꯦ ꯂꯥꯟ ꯇꯧꯔꯒ ꯌꯨꯝ ꯆꯠꯊꯣꯛ ꯆꯠꯁꯤꯟ ꯅꯨꯡꯉꯥꯏꯇꯗꯤ ꯑꯩꯁꯨ ꯊꯣꯛꯅꯤꯡꯗꯕꯀꯣ
ꯊꯣꯛꯅꯤꯡꯗ꯭ꯔꯁꯨ ꯏꯃꯥꯅ ꯂꯧꯕꯤꯕ ꯌꯥꯏꯅ ꯀꯅꯥ ꯁꯥꯕ ꯍꯩꯕ ꯍꯥꯏꯕꯗꯣ ꯑꯩꯒꯤꯁꯨ ꯄꯩꯁꯥ ꯊꯤꯕꯤꯌꯨꯅꯦ ꯅꯦꯛꯁ ꯅꯦꯛꯇꯦ ꯁ꯭ꯃꯟꯗ ꯑꯥꯒꯥꯁ ꯑꯗꯨꯋꯥꯏꯗꯒꯤ ꯑꯗꯨꯗ ꯇꯧꯔꯁꯤꯔꯥ ꯈꯟꯕ
ꯐꯤꯁꯤꯕꯣ ꯁꯥꯅꯤꯡꯉꯥꯏ
ꯍꯥ ꯅꯪ ꯉꯔꯥꯡ ꯑꯩꯅ ꯍꯥꯏꯕꯗꯨ
ꯎꯝ
ꯑꯁ ꯕꯦꯡꯗ ꯂꯧꯔꯗꯤ ꯌꯥꯔꯔꯣꯏꯕ ꯑꯗꯨꯒꯤ ꯑꯗꯨ ꯁꯤꯡꯕ ꯉꯝꯔꯣꯏꯕ
ꯑꯣ ꯀꯌꯥꯃꯨꯛ ꯄꯥꯝꯕ꯭ꯔꯣꯅꯦ ꯅꯃꯥꯅꯤꯕꯣ
ꯈꯪꯗꯦ
ꯑꯃꯒꯨꯝꯕꯗꯤ ꯈꯔ ꯋꯥꯗꯧ ꯃꯥꯜꯂꯦꯕꯣ
ꯑꯩ ꯑꯃꯒꯨꯝꯕ ꯌꯧꯗ꯭ꯔꯁꯨ ꯀ꯭ꯔꯦꯆ ꯄꯣꯠ ꯆꯩ ꯈꯔ ꯊꯝ ꯍꯥꯟꯅ ꯊꯝꯅꯤꯡꯉꯥꯏꯗꯣ ꯍꯥꯏꯕꯗꯤ ꯍꯥꯟꯅ ꯇꯧꯕ ꯃꯇꯝꯗ ꯆꯥꯎꯅ ꯇꯧꯔꯗꯤ ꯉꯝꯂꯣꯏꯕ
ꯀꯨꯟꯒꯨꯝ ꯄꯨꯡꯒꯨꯝꯕ ꯀꯨꯟꯊ꯭ꯔꯥꯒꯨꯝꯕꯕꯨꯗꯤ ꯀꯦꯡꯄꯤ ꯌꯦꯡꯉ ꯏꯕꯤꯒꯦꯅꯦ
ꯑꯗꯣ ꯃꯊꯪ ꯃꯊꯪ ꯈ꯭ꯔꯤꯁꯤꯔ ꯃꯥꯒꯤ ꯃꯊꯣꯏ ꯂꯧꯗꯕꯤꯗ ꯄꯥꯝꯃꯦ ꯍꯥꯏꯕꯀꯣ ꯑꯁꯤꯗꯗꯤ ꯂꯩꯒꯤꯅꯤ ꯑꯗꯨ ꯑꯣꯏꯔꯁꯨ ꯃꯣꯏꯗꯤ ꯃꯊꯣꯏ ꯂꯧꯕ ꯉꯥꯛꯇ ꯑꯗꯨꯒꯤ
ꯑꯗꯣ ꯑꯩꯈꯣꯏ ꯃꯥꯒꯤ ꯀꯩꯅꯣꯝ ꯍꯥꯏꯕꯗꯣ ꯃꯣꯏ ꯀꯩꯅꯣꯝ ꯀꯩꯅꯣ ꯃꯥ ꯍꯥꯏꯕꯗꯣ
ꯃꯥꯗꯤ ꯃꯊꯣꯏ ꯂꯧꯅꯤꯍꯦ
ꯀꯌꯥ ꯂꯧꯒꯅꯤ ꯍꯥꯏꯕ꯭ꯔꯣ
ꯈꯪꯗꯦ ꯃꯊꯣꯏ ꯂꯧꯗꯧ ꯃꯥꯜꯂꯦ
ꯄꯤꯗ ꯄꯤꯗ ꯍꯥꯏꯗꯥꯏꯅꯦ
ꯈꯪꯗꯦ ꯄꯤꯗꯕꯤꯗꯔꯥ ꯄꯤꯗꯕꯤꯗꯔꯥ ꯈꯪꯗꯦ ꯑꯁ ꯑꯗꯨ ꯃꯤꯒꯤ ꯃꯤꯒꯤ ꯑꯣꯏꯕꯅꯤꯅꯀꯣ ꯍꯥꯏꯕꯗꯤ ꯂꯩꯗꯅ ꯈꯨꯗꯛꯇ ꯍꯣꯏ ꯍꯥꯏꯔꯒ ꯀꯨꯟ ꯄꯨꯟꯅ ꯄꯤꯕ ꯉꯝꯂꯣꯏꯕ ꯑꯃꯨꯛꯀ ꯍꯜꯂꯣ ꯃꯉꯣꯟꯗꯩ ꯃꯔꯛ ꯪꯗꯤ ꯅꯉꯣꯟꯗ ꯑꯣꯏꯔꯗꯤ ꯈꯤꯇꯪ ꯈꯤꯇꯪ ꯃꯉꯥꯒꯨꯝꯕ ꯈꯤꯇꯪ ꯈꯤꯇꯪ ꯄꯤꯅꯤꯉꯥꯏ ꯈꯟꯕ ꯇꯤꯔꯗꯤ ꯃꯇꯦꯡ ꯄꯥꯡꯕꯤꯌꯨ ꯍꯥꯏꯔ ꯀꯅꯥꯁꯨ ꯄꯥꯡꯕꯤꯗꯦꯕ ꯂꯩꯇꯦ ꯂꯩꯇꯦ ꯑꯗꯨꯒꯤ ꯍꯌꯦꯡꯋꯥꯏ ꯏꯆꯥ